ꯇꯥꯔꯥ ꯇꯥꯔꯕꯣ
ꯇꯥꯏꯌꯦ ꯇꯥꯏꯌꯦ ꯀꯩꯗꯧꯔꯝꯃꯤꯅꯣ
ꯑꯁ ꯁꯨꯝ ꯂꯩꯔꯝꯃꯤꯅꯦ ꯅꯪꯗꯤ ꯀꯩꯗꯧꯔꯝꯃꯤꯅꯣ
ꯑꯩꯁꯨ ꯆꯥꯛ ꯆꯥꯔꯥ ꯑꯃ ꯆꯥꯊꯣꯛꯑꯥꯒ ꯉꯁꯤ ꯅꯣꯡꯃꯒꯤ ꯂꯩꯕ ꯌꯥꯗꯧꯅ ꯂꯩꯒꯦ ꯇꯧꯔꯝꯕꯅꯦ
ꯆꯥꯛ ꯆꯥꯛ ꯆꯥꯗ꯭ꯔꯤꯕꯣ ꯍꯥꯏꯖꯤꯕꯣ
ꯆꯥꯗ꯭ꯔꯤꯌꯦ
ꯀꯩꯗꯧꯔꯤꯕ ꯅꯪꯗꯤ
ꯑꯩ ꯍꯧꯖꯤꯛ ꯀꯩꯅꯣ ꯇꯧꯔꯝꯕꯅꯦ
ꯀꯔꯤ ꯑꯥ ꯀꯩꯖꯥꯡ ꯀꯩꯖꯥꯡ ꯆꯥꯗꯣꯏꯅꯣ
ꯑꯥ ꯉꯁꯤꯁꯦ ꯑꯣꯛ ꯆꯝꯊꯣꯡ ꯑꯣꯏꯅ ꯆꯥꯔꯒꯦ
ꯀꯩ ꯀꯥꯏꯗ ꯅꯪꯗꯤ ꯀꯥꯏꯗꯩꯩ ꯑꯣꯛ
ꯀꯩꯅꯣ ꯀꯥꯏꯗꯅꯣ ꯗꯨꯀꯥꯟꯗꯩꯩ ꯅꯠꯇ꯭ꯔꯗꯤ ꯀꯥꯏꯗꯩꯩ ꯂꯩꯌꯣ ꯍꯥꯏꯅꯣ ꯑꯩꯕꯣ
ꯅꯇꯣꯝꯗꯒꯤꯔꯣ ꯃꯤ ꯀꯌꯥ ꯆꯥꯕꯩꯅꯣ
ꯍꯥ ꯉꯁꯤꯗꯤ ꯑꯩꯈꯣꯏ ꯑꯥ ꯈꯪꯗꯦ ꯃꯣꯏ ꯍꯟꯅꯔꯛꯇ꯭ꯔꯤ ꯍꯟꯅꯔꯒ ꯈꯪꯗꯣ ꯉꯥꯏꯔꯦ ꯃꯤ ꯃꯌꯥꯝ ꯚꯌꯥꯝ ꯄꯨꯔ ꯂꯥꯛꯄ ꯑꯗꯩ ꯇꯟꯒꯤꯗ꯭ꯔꯕ ꯑꯍꯟ ꯑꯃꯒ ꯂꯩ
ꯑꯥ
ꯑꯍꯥꯎꯕ ꯆꯥꯏ ꯍꯥꯏꯔꯗꯤ ꯍꯦꯛꯇ ꯂꯥꯛꯄ ꯑꯍꯟ ꯑꯃ
ꯑꯥ
ꯑꯗꯣ ꯃꯣꯏ ꯂꯥꯛꯇꯧꯔ ꯂꯥꯛꯑꯣꯏꯗꯔ ꯈꯪꯗꯦ ꯑꯩꯅꯗꯤ ꯀꯩꯅꯣ ꯇꯧꯁꯤꯅ ꯍꯥꯏꯕꯅꯤ
ꯑꯣ
ꯅꯪꯗꯤ ꯀꯃꯥꯏꯅ ꯇꯧꯔꯕ ꯆꯥꯔꯕꯣ
ꯑꯩꯗꯣ ꯑꯩꯈꯣꯏꯗꯤ ꯉꯥꯍꯩ ꯊꯣꯡꯕ ꯑꯣꯏꯅ ꯆꯥꯔꯦꯗ ꯉꯥꯍꯩ ꯑꯃ ꯍꯋꯥꯏ ꯑꯃꯒ
ꯑꯣ ꯅꯪꯗꯤ ꯅꯩꯌꯦ
ꯅꯩꯕꯅꯦ ꯑꯗꯨꯝ ꯉꯍꯥꯟꯒꯩ ꯆꯥꯕ ꯉꯍꯥꯟꯒꯩꯗꯤ ꯑꯆꯝꯕ ꯁꯨꯝ ꯆꯥꯏꯌꯦꯕ ꯉꯁꯤꯗꯤ ꯊꯥꯎ ꯆꯥꯁꯤꯔꯥꯅ ꯇꯧꯕꯅꯤꯗ
ꯑꯦꯝ ꯎꯝ ꯅꯪ ꯑꯍꯥꯎ ꯃꯌꯥꯝ ꯆꯥꯏ ꯑꯩ ꯉꯁꯤꯖꯦ ꯀꯩꯒꯤꯅꯣ ꯈꯪꯗꯦ ꯈꯣꯏꯗꯧꯁꯦ ꯐꯖ ꯁꯥꯎꯅꯤꯡꯉꯦ ꯀꯩꯗꯧꯔꯕꯅꯣ ꯌꯨ ꯊꯛꯇꯕꯩꯔꯥ ꯀꯩꯅꯣ ꯈꯪꯗꯦ
ꯈꯪꯗꯦꯅꯦ ꯑꯗꯨꯏꯗꯤ ꯅꯪ ꯇꯧꯒꯦꯔꯣ ꯑꯩꯅ ꯁꯪꯕꯤꯌꯨꯔꯣ ꯑꯩ ꯌꯨꯝꯗꯩꯩ ꯂꯥꯛꯎꯔꯣ
ꯂꯥꯛꯑꯣ ꯅꯪ ꯌꯥꯎꯗꯗꯅ ꯊꯛꯄ ꯌꯥꯗ꯭ꯔꯦ
ꯎꯝ ꯎꯝ ꯑꯩ ꯑꯃꯨꯛ ꯄꯛꯁꯟꯕꯤꯔꯛꯏꯕ
ꯑꯁꯦꯡꯕꯩꯅꯦꯃꯤ ꯌꯥꯗ꯭ꯔꯦꯃꯤ ꯀꯩꯅꯣꯗ ꯀꯩꯅꯣ ꯇꯧ ꯄꯥꯔꯇꯤ ꯃꯆꯥ ꯑꯃ ꯇꯧꯁꯤ ꯂꯥꯥꯎꯗꯅ ꯑꯈꯣꯏꯗ
ꯎꯝ ꯄꯩꯁꯥꯕꯨ ꯂꯩꯇꯦꯗ
ꯌꯥꯔꯦꯕꯣ ꯄꯥꯏꯔꯤ ꯃꯌꯥꯝꯗꯨꯒ ꯂꯩꯇꯦ ꯃꯨꯛ ꯍꯥꯏꯖꯤꯟꯗ ꯅꯪ ꯄꯥꯏꯗꯦ ꯍꯥꯏ ꯌꯥꯔꯣꯏꯃꯦ
ꯀꯃꯥꯏꯅ ꯀꯥꯏꯗꯩ ꯑꯩ ꯀꯩ ꯊꯣꯛꯇꯅ ꯄꯥꯏꯗꯨꯏꯅꯣ
ꯎꯝ ꯅꯪ ꯇꯧꯔꯤꯕ ꯊꯕꯛ ꯃꯌꯥꯝꯗꯨꯒ ꯇꯥꯅꯤꯡꯗꯦꯗ
ꯏꯁ ꯑꯩꯅ ꯀꯩ ꯊꯕꯛ ꯇꯧꯗꯅ ꯑꯥ ꯂꯦꯞꯄꯒ ꯐꯝꯃꯗ ꯇꯨꯝꯃꯒ ꯆꯥꯔ ꯂꯩꯕꯖꯦ
ꯎꯝ ꯍꯣꯏꯅꯦ ꯂꯦꯞꯄ ꯇꯨꯝꯃꯒ ꯆꯥꯔꯒ ꯂꯩꯔꯁꯨ ꯄꯩꯁꯥꯗꯤ ꯅꯪ ꯑꯗꯨꯝ ꯂꯥꯛꯐꯝ ꯂꯩꯗꯨꯅ ꯀꯥꯏ ꯀꯥꯏꯗꯩꯩ ꯇꯥꯜꯂꯤꯕ
ꯎꯝ
ꯀꯥꯏꯗꯩꯩ ꯇꯥꯜꯂꯤꯅꯣ
ꯌꯨꯝꯗꯩ ꯂꯧꯕꯅꯤꯗ
ꯑꯦ ꯃꯥꯟꯗꯤ ꯃꯥꯟꯗꯕ
ꯃꯤꯗꯤ ꯌꯨꯝ ꯄꯩꯁꯥ ꯄꯥꯏꯕꯒꯥꯏꯁꯤ ꯀꯩꯁꯨꯝ ꯂꯩꯩꯕꯣꯟꯇꯦꯅꯦ ꯐꯠ ꯐꯠ ꯐꯠ ꯂꯧꯈꯥꯏꯕꯤꯅꯦ ꯀꯧꯔ ꯀꯧꯔꯒ
ꯀꯥꯏꯗꯩꯅꯣꯗ
ꯍꯥ
ꯐꯠ ꯐꯠ ꯇꯧꯏ ꯌꯨꯝ ꯄꯩꯁꯥ ꯄꯥꯏꯌꯦ ꯐꯛꯂꯥꯡꯅ ꯁꯥꯕ ꯁꯦꯒꯥꯏꯕ ꯑꯃꯗ ꯂꯩꯗꯣ ꯎꯗ꯭ꯔꯣ
ꯎꯝ ꯎꯝ ꯑꯗꯨꯒ ꯇ꯭ꯔꯦꯛꯇꯔ ꯂꯣꯏꯕ ꯋꯥꯅꯦꯕ ꯇ꯭ꯔꯦꯛꯇꯔꯒ ꯖꯦꯁꯤꯕꯤꯅꯦ ꯕꯔꯅꯥꯅꯦ ꯂꯩꯕꯩ ꯋꯥꯅꯦꯕ
ꯅꯪꯒꯤꯗꯨꯗꯤ ꯋꯥꯔꯤ ꯑꯃꯗ ꯆꯠꯈꯤꯗꯣꯔꯦ ꯑꯗꯨꯗꯤ ꯑꯍꯣꯡꯕꯅꯦ ꯑꯍꯣꯡꯕꯅꯦꯗꯤ ꯑꯈꯣꯏꯒꯤ ꯅꯠꯇꯦ ꯃꯤꯒꯤꯅꯦ
ꯑꯥ ꯅꯣꯏꯗ ꯁꯨꯝ ꯈꯤꯜꯂ ꯊꯝꯕ
ꯎꯝ ꯊꯝꯕ
ꯌꯥꯔꯦꯉꯣ ꯄꯛꯇ꯭ꯔꯦ ꯅꯪ
ꯄꯛꯄ ꯅꯠꯇꯦ ꯑꯩꯒꯤ ꯅꯠꯇꯦꯝꯃꯤ
ꯄꯩꯁꯥꯅ ꯃꯌꯥꯝ ꯄꯥꯏ ꯔꯒ ꯄꯥꯏꯗꯕꯁꯨ ꯑꯃꯨꯛ ꯁꯥꯅꯤꯡꯉꯤꯌꯦ ꯑꯗꯨꯏ ꯑꯣꯏꯗ ꯄꯥꯗꯕ ꯉꯥꯡꯕꯗꯣ ꯇꯧꯅꯣꯃꯦ ꯃꯤꯅ ꯇꯥꯔꯒ ꯑꯁꯦꯡꯕ ꯃꯥꯟꯒꯤꯔꯣꯏꯗ꯭ꯔꯣ
ꯀꯥꯏꯗꯩꯅꯣꯗ ꯂꯩꯇꯦꯗ
ꯑꯣ ꯈꯪꯖꯔꯕꯗꯣ ꯇ꯭ꯔꯦꯛꯇꯔ ꯅꯍꯥꯟ ꯅꯣꯏꯒꯤ ꯂꯩꯀꯥꯏꯒꯤ ꯊꯥꯕꯜ ꯆꯣꯡꯕꯗ ꯅꯪ ꯅꯠꯇ꯭ꯔꯣ ꯄꯨꯊꯣꯛꯏꯗꯣ
ꯑꯩꯁ ꯑꯗꯨꯗꯤ ꯁꯨꯝ ꯂꯩ ꯑꯥ ꯑꯔꯩꯕꯗꯤ ꯈꯤꯇꯪ ꯑꯉꯝꯕꯗ ꯈꯤꯇꯪ ꯄꯨꯊꯣꯛꯄꯅꯤ ꯀꯩꯅꯣ
ꯍꯣꯏꯅꯦ ꯑꯗꯨ ꯂꯩꯕꯩ ꯅꯠꯇ꯭ꯔꯣ ꯑꯗꯨꯗꯤ ꯇ꯭ꯔꯦꯛꯇꯔꯗꯣ ꯇ꯭ꯔꯦꯛꯇꯔ ꯑꯅꯤ ꯂꯩꯍꯧꯗꯥꯏꯅꯦ
ꯂꯩꯇꯦꯗ ꯅꯪꯖꯨ ꯌꯣꯟꯊꯣꯛꯈ꯭ꯔꯦꯃꯦ
ꯇꯥꯅꯤꯡꯗꯦꯗ
ꯌꯣꯟꯊꯣꯛꯈ꯭ꯔꯦ ꯑꯃꯕꯨꯗꯤ ꯑꯃꯕꯨꯗꯤ ꯂꯩꯅꯤꯅꯦ ꯑꯃ ꯂꯩꯅꯤꯕꯨꯗꯤ ꯍꯥꯏꯔꯤꯝꯃꯤ ꯑꯈꯣꯏ ꯃꯥꯒ ꯑꯈꯣꯏ ꯕꯥꯒꯅ
ꯅꯣꯏ ꯖꯦꯁꯤꯕꯤ ꯗꯨꯗꯤ
ꯀꯥꯏꯗꯩ ꯖꯦꯁꯤꯕꯤ ꯂꯩꯥꯇꯦ ꯋꯥꯊꯤ ꯉꯥꯡꯉꯛꯀꯅꯨ
ꯏꯁ ꯂꯩꯗꯨꯗꯤ
ꯎꯝ
ꯖꯦꯁꯤꯕꯤ ꯍꯥꯏꯔꯦ ꯖꯦꯁꯤꯕꯤꯗꯩ ꯍꯦꯟꯅ ꯐꯖꯕ ꯑꯃ ꯌꯥꯎꯔꯤ ꯅꯪꯒꯤ ꯀꯣꯕꯤꯀꯣꯠ ꯑꯃ ꯌꯥꯎꯔꯤꯗꯨꯗꯤ ꯅꯪꯒꯤ ꯌꯃꯥꯡ ꯑꯅꯤꯗ
ꯎꯝ ꯎꯝ ꯎꯝ ꯃꯁꯛ ꯃꯁꯛ ꯐꯖꯕꯧ
ꯑꯩꯕꯨꯗꯤ ꯊꯤ ꯑꯩꯗꯤ ꯔꯥꯆꯤꯁꯨ ꯀꯪꯉꯦ ꯁꯛꯁꯨ ꯊꯤꯌꯦ
ꯄꯩꯁꯥꯁꯨ ꯄꯥꯏꯖꯗꯤꯌꯦ
ꯅꯪꯗꯤ ꯃꯁꯛ ꯐꯖꯩ ꯅꯨꯄꯤꯅꯁꯨ ꯉꯥꯎꯋꯤ ꯂꯥꯏꯔꯤꯛꯁꯨ ꯍꯩ ꯒ꯭ꯌꯥꯟꯁꯨ ꯇꯥꯏ ꯅꯤꯁꯥ ꯄꯨꯁꯥꯁꯨ ꯑꯝꯇꯥ ꯆꯥꯗꯦ ꯅꯪꯅ ꯄꯪꯍꯦꯟ ꯍꯦꯛ ꯍꯦꯜꯂꯤ ꯍꯦ
ꯑꯩꯅ ꯃꯌꯥꯝꯗꯒꯤ ꯍꯦꯟꯕ ꯑꯗꯨꯗꯤ ꯀꯩ ꯀꯧꯔꯦ ꯃꯃꯤꯡ ꯑꯩ ꯃꯤꯡꯁꯦ ꯀꯩ ꯀꯧꯔꯦ ꯀꯩꯌ꯭ꯝ ꯀꯧꯗꯦ
ꯂꯥꯛꯄꯇꯤ
ꯑꯩꯗꯤ ꯁꯛ ꯐꯖꯕ ꯅꯨꯄꯥ ꯍꯥꯏꯗꯣ
ꯎꯝ ꯅꯪꯃꯨꯛ ꯐꯖꯕ ꯂꯩꯕꯄꯣꯟꯇꯦ ꯀꯩꯅꯣ ꯇꯥꯏꯕꯪ ꯄꯥꯟꯁꯤꯗ
ꯑꯦ ꯂꯩꯇ꯭ꯔꯕꯅꯦ ꯑꯗꯨꯃꯗꯤ ꯈꯪꯖꯤꯜꯍꯧꯔꯣ ꯍꯌꯦꯡꯋꯥꯏ ꯃꯤꯅꯀꯥ ꯍꯌꯦꯡꯋꯥꯏ ꯍꯥꯏꯗꯤ ꯅꯨꯄꯤꯅꯒꯥꯡ ꯀꯩ ꯍꯥꯏꯅꯤ ꯅꯪꯅ ꯍꯥꯏꯔꯨꯀꯥꯟꯗ ꯌꯥꯔꯛꯇꯕ ꯈꯣꯠꯇꯕ ꯂꯩꯔꯁꯨꯅꯦ ꯑꯦ ꯑꯩ ꯊꯤꯖꯔꯁꯨ ꯏꯃꯥꯟꯕ ꯃꯁꯛ ꯐꯖꯕ ꯂꯩꯍꯦ ꯄꯨꯔ ꯅꯪ ꯀꫭꯏꯈꯥꯏꯍꯟꯖꯅꯤꯒ ꯍꯥꯏꯔꯝꯃꯨꯕ
ꯏꯁꯩ ꯏꯁꯩ ꯏꯁꯩ ꯑꯃꯥ ꯁꯛꯂꯛꯎꯔꯣ
ꯍꯩ ꯀꯩꯅꯣ ꯇꯧꯅꯨ ꯑꯗꯨ ꯌꯥꯗꯦ
ꯑꯣ ꯁꯨꯝ ꯇꯥꯅꯤꯡꯗ꯭ꯔꯣ ꯈꯣꯟꯖꯦꯜ ꯐꯖꯕꯁꯤꯅ ꯁꯜꯂꯛꯄ
ꯌꯥꯗꯦ ꯑꯗꯨ ꯌꯥꯗꯦ ꯑꯩ ꯅꯥꯀꯣꯡ ꯅꯥꯏ ꯇꯧꯔꯛꯀꯅꯣ
ꯅꯠꯇ꯭ꯔꯒꯥ ꯎꯝ ꯑꯩꯅ ꯑꯁꯤꯒꯤ ꯃꯥꯟꯇꯣꯞ ꯑꯝꯇꯥ ꯊꯣꯛꯑ ꯁꯛꯀꯦ ꯅꯪ ꯄꯩꯁꯥ ꯈꯨꯟꯒꯦꯔꯣ
ꯌꯥꯔꯅꯤ ꯌꯥꯔꯅꯤ ꯑꯣꯖꯥ ꯀꯩꯅꫭ ꯂꯦꯞꯄꯤꯔꯣ ꯑꯗꯨꯋꯥꯏꯗ ꯅꯥꯈꯣꯡꯁꯤ ꯅꯪꯅ ꯑꯗꯨꯃꯥꯏꯅ ꯍꯦꯛ ꯉꯥꯡꯕꯗꯣ ꯑꯗꯨꯕꯨꯛ ꯅꯥꯈꯣꯡ ꯉꯥꯏ ꯅꯪꯅ ꯉꯥꯡꯉꯤꯕ ꯍꯥꯏꯗꯣꯔꯛꯏꯕ ꯅꯆꯤꯟꯗꯒꯤ ꯐꯠꯇꯕ ꯃꯌꯥꯝ ꯑꯃꯥ ꯊꯣꯛꯂꯛꯈꯤꯕꯗꯣ ꯅꯪꯅ ꯉꯥꯡꯊꯣꯔꯛꯄꯗꯨꯗ ꯁꯣꯔ ꯍꯣꯟꯖꯤꯟꯕꯗ ꯑꯩ ꯐꯨꯜꯂꯦꯕ
ꯑꯁ ꯅꯣꯏ ꯅꯣꯏꯗꯤ ꯀꯩꯅꯣ ꯇꯧꯋꯦ ꯏꯁꯩ ꯇꯧꯋꯦꯗ
ꯇꯧꯗꯦꯍꯦ ꯀꯅꯥ ꯍꯥꯏꯅꯣ
ꯑꯩꯅ ꯍꯥꯏꯗ ꯑꯁꯤꯒꯤ ꯃꯁꯛ ꯐꯖꯕ ꯀ꯭ꯔꯤꯁꯅ ꯀꯆꯁꯨ ꯅꯨꯄꯤꯅ ꯌꯥꯝ ꯉꯥꯎꯅꯕꯁꯦ ꯏꯁꯩ ꯁꯛꯄꯒ ꯍꯩꯒꯖꯥꯠꯅꯤ ꯍꯥꯏꯌꯦ ꯃꯤꯅ
ꯎꯝ ꯑꯗꯨꯕꯨꯗꯤ ꯍꯥꯏꯅꯤꯡꯔꯝꯒꯅꯤ ꯑꯗꯣ ꯑꯩ ꯁꯛꯇ ꯅꫭꯡꯃꯇ ꯁꯛꯎꯗꯦꯗ ꯃꯣꯏꯅ ꯑꯗꯨꯝ ꯈꯪꯖꯕꯅ ꯈꯪꯖꯕꯅꯤꯗꯅ ꯁꯛ ꯍꯥꯏꯗꯤ ꯁꯛꯁꯨ ꯐꯖꯕ ꯍꯥꯏꯁꯤ ꯃꯌꯥꯝꯅꯗꯤ ꯑꯗꯨꯝ ꯂꯣꯏꯅ ꯍꯩꯔꯝꯒꯗꯧ ꯃꯥꯜꯂꯤꯗꯅꯦ ꯍꯦꯛꯇ ꯆꯪꯉꯨ ꯆꯪꯉꯨ ꯃꯐꯝꯗ ꯃꯥꯗꯤ ꯃꯁꯛ ꯃꯇꯧ ꯍ‌ꯦꯛ ꯐꯖꯩꯍ‌ꯦ ꯀꯥꯏꯅ ꯂꫭꯏ ꯍꯩꯔꯝꯗꯧ ꯃꯥꯟꯕꯗꯣ
ꯎꯝ
ꯏꯁꯥꯅ ꯋꯥꯡ ꯆꯥꯎꯕꯅꯤꯅꯀꯣ
ꯎꯝ
ꯑꯗꯣ ꯃꯌꯥꯝꯅ ꯃꯥꯟꯅꯔ ꯂꯣꯏꯗꯣꯏ ꯃꯥꯜꯂꯝꯕꯁꯨ ꯌꯥꯏ ꯍꯦꯛ ꯆꯪꯕ ꯃꯇꯝꯗ
ꯅꯩꯗꯤ ꯅꯩꯍ‌ꯦ ꯅꯪ ꯁꯛꯇ ꯌꯦꯡꯉꯦ ꯋꯥꯠꯇꯦ ꯅꯔꯟꯗꯤ ꯌꯦꯡꯉꯦ ꯋꯥꯠꯇꯦ ꯒ꯭ꯌꯥꯟ ꯇꯥꯕꯗ ꯌꯦꯡꯉꯦ ꯋꯥꯠꯇꯦ ꯂꯥꯏꯔꯤꯛꯇ ꯌꯦꯡꯉꯦ ꯑꯋꯥꯠꯇꯦ ꯑꯋꯥꯠꯄ ꯑꯃꯠꯇꯥ ꯍꯦꯛ ꯂꯩꯇꯦꯍꯦ ꯅꯪꯁꯤꯗꯤ
ꯎꯝ ꯑꯗꯨꯒꯤꯗꯤ ꯍꯅꯛꯍꯥꯏꯕꯗꯨ ꯁꯣꯏꯕ ꯑꯃꯗꯤ ꯌꯥꯎꯔꯦ ꯏꯗꯟꯗꯤ ꯂꯩꯇꯦꯍꯦ ꯌꯥꯔ ꯑꯇꯩꯕꯨꯗꯤ ꯅꯪ ꯍꯥꯏꯅꯤꯡꯕꯗꯣ ꯍꯥꯏꯖꯧ ꯀꯩꯁꯨꯝ ꯀꯥꯏꯗꯦ ꯏꯔꯟ ꯑꯇꯩ ꯃꯈꯩꯗꯤ ꯑꯩꯁꯨ ꯑꯩꯁꯨ ꯊꯣꯏꯗꯣꯛꯅ ꯆꯣꯞꯇꯦꯅ ꯈꯜꯂꯦ ꯅꯪꯅ ꯍꯥꯏꯗꯣꯛ ꯃꯈꯩꯗꯣ ꯑꯩ ꯏꯁꯥꯅ ꯑꯗꯨꯝ ꯌꯥꯖꯩꯌꯦꯕ ꯅꯪꯅ ꯍꯥꯏꯔꯤ ꯄꯣꯠ ꯃꯈꯩꯗꯣ ꯑꯗꯣ ꯌꯥꯅꯤꯡꯗꯕ ꯍꯥꯏꯕꯕꯨ ꯅꯪ ꯍꯧꯖꯤꯛꯀꯤ ꯅꯊꯨꯝ ꯌꯥꯝ ꯂꯩ ꯀꯥꯢ ꯍꯥꯏꯕꯗꯣ ꯑꯗꯨꯗꯤ ꯂꯩꯇꯦꯕ ꯑꯇꯣꯞꯄꯗꯗꯤ ꯍꯥꯏꯖꯧ ꯀꯩꯁꯨꯝ ꯁꯥꯎꯕꯤꯗꯦꯕ ꯑꯩ ꯁꯛ ꯍꯥꯏꯔꯦ ꯑꯩꯗꯤ ꯈꯪꯉꯦꯕ ꯁꯛ ꯍꯥꯏꯔꯦ ꯐꯖꯔꯦ ꯋꯥꯡ ꯆꯥꯎꯔꯦ ꯀꯨꯆꯨ ꯍꯥꯏꯔꯦ ꯑꯗꯨꯝ ꯌꯦꯡꯕ ꯅꯨꯡꯉꯥꯏꯔꯦ ꯕꯣꯗꯤ ꯍꯥꯏꯔꯦ ꯐꯔꯦ ꯅꯨꯄꯤꯅ ꯄꯪꯉꯥꯎ ꯉꯥꯎꯔ ꯆꯦꯜꯂ ꯂꯩꯔꯦ ꯑꯗꯨꯅ ꯑꯩꯅ ꯏꯁꯥꯅ ꯏꯟꯊꯟꯅ ꯑꯃꯨꯛ ꯊꯤꯖꯩ ꯑꯃꯨꯛ ꯍꯥꯏꯒꯣ ꯍꯥꯏꯔꯕ
ꯀꯔꯦ
ꯏꯊꯟꯅ ꯑꯃꯨꯛ ꯊꯤꯖꯩ ꯑꯃꯨꯛ ꯍꯥꯏꯒꯣ ꯍꯥꯢꯔꯕ
ꯈꯗ꯭ꯔꯛ ꯈꯗ꯭ꯔꯛ ꯈꯗ꯭ꯔꯛ ꯃꯗ꯭ꯔꯛ ꯇꯧꯅꯨꯗ ꯄꯩꯁꯥ ꯄꯥꯏꯔꯤꯕ ꯈꯨꯄꯥꯏꯗꯨꯒ ꯄꯥꯏꯗꯕ ꯁꯥꯥꯅꯨꯗ ꯅꯪꯗꯤ ꯅꯩ ꯍꯥꯏꯅꯦ ꯎꯝ ꯆꯥ ꯊꯛꯐꯝꯗꯒ ꯆꯠꯂꯒ ꯑꯇꯩ ꯌꯥꯝ ꯇꯥꯡꯕ ꯑꯍꯥꯎ ꯍꯥꯎꯕ ꯌꯥꯝ ꯆꯥꯏ ꯍꯥꯏꯅꯦ
ꯑꯦ ꯆꯥꯕ ꯅꯠꯇꯦ ꯊꯛꯄꯅꯦ
ꯑꯣ ꯅꯩꯍꯦ ꯗꯨꯗꯤ ꯅꯪ ꯗꯃꯥ
ꯀꯞꯄꯨꯆꯤꯅꯣ ꯀꯩꯀꯣ ꯃꯌꯥꯝ ꯂꯩ ꯍꯦ ꯅꯣꯏ ꯃꯃꯤꯡ ꯇꯥꯔꯝꯗꯕꯁꯨ ꯌꯥꯏ
ꯅꯩꯍꯦ ꯅꯪ ꯑꯃꯨꯛ ꯅꯩꯕ ꯂꯩꯇꯦꯍꯦ ꯑꯩꯖꯨ ꯑꯩꯖꯨ ꯑꯃꯇ ꯄꯨꯕꯤꯌꯨꯗꯅ
ꯑꯦ ꯄꯨꯕꯤꯒꯦ ꯃꯊꯪ ꯁꯣꯏꯗꯕꯤ ꯄꯨꯕꯤꯒꯦꯁꯦ
ꯀꯥꯏꯗꯅꯣ ꯀꯩ ꯂꯝꯗꯅꯣ
ꯑꯈꯣꯏ ꯁꯤꯗꯩ ꯍꯣꯁꯇꯦꯜꯗꯩ ꯊꯣꯛꯄ ꯑꯗꯨꯝ ꯂꯩꯔꯦ
ꯅꯪ ꯂꯩ ꯍꯣꯁꯇꯦꯜꯂꯣ
ꯑꯩ ꯂꯩ ꯍꯣꯁꯇꯦꯜ ꯂꯩ ꯍꯧꯖꯤꯛ
ꯑꯩꯗꯤ ꯖꯨꯗ ꯂꯩꯕ꯭ꯔꯣ
ꯑꯦ ꯀꯩꯅꯣꯅꯦ ꯅꯪ ꯉꯥꯡꯉꯤꯗꯨꯕꯣ ꯃꯤꯕꯨ ꯖꯨꯗ ꯂꯩꯅꯕ꯭ꯔꯣ
ꯈꯪꯗꯦ ꯎꯝ ꯃꯤꯗꯤ ꯕꯣꯔꯗꯤꯡꯗ ꯆꯪꯒꯤꯌꯦ
ꯎꯝ ꯅꯪꯅ ꯁꯥ ꯁꯟꯅꯤꯅ ꯅꯪꯗꯤ ꯖꯨꯗ ꯂꯩꯔꯝꯗꯧ ꯃꯥꯜꯂꯦ
ꯁꯥ ꯁꯟ ꯍꯥꯏꯔꯒ ꯑꯪ ꯑꯣꯛꯁꯥꯖꯦ ꯀꯤꯂꯣꯗ ꯀꯌꯥ ꯄꯤꯔꯤꯒꯦ ꯍꯧꯖꯤꯛꯀꯥꯟꯁꯤꯕꯣ
ꯄꯥ ꯆꯥꯝꯃ꯭ꯔꯤ ꯀꯌꯥꯅꯣꯝ ꯄꯤꯕꯅꯦ꯫
ꯑꯦ ꯍꯥꯟꯅ ꯆꯥꯝꯃ꯭ꯔꯤ ꯌꯥꯡꯈꯩ ꯆꯧꯉꯥ ꯌꯧꯔꯝꯗꯥꯢꯅꯦ꯫
ꯑꯗꯣ ꯀꯃꯥꯏꯟ ꯇꯧꯔꯤ ꯍꯣꯡꯗꯔꯛꯏꯔꯕ꯫
ꯍꯨꯖꯤꯛ ꯑꯣꯛ ꯅꯥꯅꯩ ꯈꯣꯠꯅꯩ ꯌꯥꯝ ꯇꯧꯅꯩꯗꯅ ꯑꯗꯨꯒꯤ ꯄꯩꯁꯥ
ꯑꯣꯛ ꯅꯥꯢ ꯍꯥꯏꯖꯦ ꯀꯩ ꯑꯣꯏꯅ ꯃꯣꯏ ꯂꯣꯛ ꯇꯧꯔꯤꯔꯥ ꯅꯠꯇ꯭ꯔ ꯀꯃꯥꯏꯅ ꯇꯧꯕ ꯁꯤꯝꯇꯣꯝꯗꯣ ꯍꯥꯏꯗꯤ ꯃꯣꯏꯒꯤ ꯂꯩꯅꯥ ꯈꯟꯗꯣ ꯀꯃꯥꯏ ꯀꯃꯥꯏ ꯅꯥꯒꯦ꯫
ꯂꯩꯅꯥ ꯃꯈꯜ ꯍꯥꯏꯖꯦ ꯃꯣꯏꯒꯤ ꯑꯣꯛꯀꯤ ꯄꯪꯅꯥ ꯅꯥꯕꯤꯗꯨꯅꯦꯃꯦ꯫ ꯃꯣꯏ ꯂꯥꯏꯆꯠ ꯍꯥꯏꯇꯥꯔꯦ ꯂꯥꯏꯆꯠꯇꯨꯨ ꯃꯨꯛ ꯍꯧꯔꯝꯃꯦꯃꯤ ꯑꯣ ꯈꯣꯏ ꯃꯃꯥꯡ ꯃꯃꯥꯡꯗꯁꯨ꯫ ꯑꯣꯛ ꯀꯖꯦ ꯀꯦꯖꯤꯗ ꯀꯦꯖꯤ ꯑꯅꯤꯗꯒ ꯂꯨꯄꯥ ꯆꯥꯝꯃ ꯄꯤꯕꯒꯤ ꯃꯇꯥꯡꯁꯨ ꯌꯥꯎꯔ ꯑꯗꯥꯏꯅꯦ꯫ ꯆꯥꯝꯃꯥ ꯆꯥꯝꯃꯥ ꯊꯥꯡꯈꯤꯔꯥ꯫
ꯉꯣ
ꯀꯦꯖꯤꯒꯁꯤ ꯐ꯭ꯔꯤꯕꯤꯗ ꯄꯤꯊꯣꯛꯄꯢ ꯃꯇꯝꯗꯣ ꯑꯗꯨꯢ ꯃꯇꯝꯗ ꯌꯧꯔꯔꯣꯏ ꯀꯩꯅꯣ꯫
ꯑꫭ ꯑꯣꯛꯁꯥꯁꯦ ꯂꯥꯕꯅ ꯍꯥꯎꯕ꯭ꯔꯣ ꯑꯃꯣꯝꯅ ꯍꯥꯎꯕ꯭ꯔꯣ ꯍꯧꯖꯤꯛꯀꯥꯟꯁꯤꯕꯣ꯫
ꯑꯣꯛꯁꯥꯁꯦ ꯂꯥꯕꯁꯤꯗꯤ ꯃꯅꯝ ꯅꯝꯒꯜꯂꯤꯗ꯫ ꯃꯣꯏꯗꯤ ꯃꯅꯝ ꯌꯥꯝ ꯀꯟꯅ ꯆꯦꯟꯒꯜꯂꯦꯕ ꯑꯗꯣ꯫ ꯆꯍ ꯑꯩꯈꯣꯏꯅ ꯁꯨꯝ ꯑꯌꯥꯝꯕ ꯃꯇꯝꯗ ꯁꯨꯝ ꯆꯥꯅꯔꯤꯁꯤꯗꯤ ꯑꯃꯣꯝꯅ ꯑꯌꯥꯝꯕ ꯂꯣꯏꯅ ꯆꯥꯏ ꯍꯥꯏꯗꯤ ꯀꯩꯅꯣꯁꯨ ꯇꯧꯋꯤꯗꯅ ꯃꯣꯏꯅ ꯑꯃꯨꯛ꯫ ꯑꯥ ꯑꯣꯀꯤꯗꯤ ꯂꯥꯛꯕ ꯑꯣꯏꯅ ꯄꯣꯠꯁꯨ ꯄꯥꯛꯅ ꯊꯝꯅꯗꯦꯗ꯫ ꯁꯦꯝꯗꯣꯛꯄ ꯈꯣꯠꯄ ꯇꯧꯅꯦꯕ꯫
ꯑꫭ ꯑꯗꯨꯗꯤ ꯑꯩꯈꯣꯏꯒꯤ ꯆꯤꯡꯒꯤ ꯏꯆꯤꯜ ꯏꯅꯥꯎꯁꯤꯡꯅꯒ ꯃꯣꯏ ꯈ꯭ꯔꯤꯁꯃꯥꯁ ꯃꯌꯥꯗꯒ ꯑꯣꯛꯁꯥꯒ ꯐꯥꯕ ꯂꯥꯛꯄꯗꯣ ꯑꯗꯨꯗ ꯂꯥꯕꯒ ꯍꯥꯇꯝ ꯍꯥꯇꯝ ꯂꯧꯔꯤꯗꯨꯗꯤ ꯑꯗꫭ ꯃꯅꯝ ꯆꯦꯟꯗ ꯖꯥꯠꯂ ꯃꯣꯏ ꯆꯥꯀꯥꯟꯗꯥ꯫
ꯃꯣꯏꯗꯤ ꯀꯩꯅꯣ ꯇꯧꯒꯅꯤꯌꯦ꯫
ꯀꯩ
ꯃꯣꯏ ꯐꯖꯅ ꯁꯦꯝꯗꯣꯛ ꯈꯣꯠꯇꯣꯛꯑ ꯊꯝꯃꯝꯒꯅꯦꯕ ꯍꯥꯏꯗꯤ ꯃꯁꯥ ꯁꯦꯝꯗꯣꯛꯄ ꯌꯥꯏꯑ°ꯕ
ꯑꯣ
ꯁꯦꯝꯗꯣꯛ ꯈꯣꯠꯇꯣꯛꯒ ꯊꯝꯕꯗꯤ ꯌꯥꯏꯑꯕ ꯑꯗꯨꯃꯥꯏꯅ ꯇꯧꯔꯒ ꯑꯗꯨꯁꯨ ꯃꯌꯥꯝ ꯌꯥꯎꯏ ꯀꯩꯅ ꯑꯗꯨꯃꯥꯏꯅ ꯁꯦꯝꯃꯒ ꯑꯩꯈꯣꯏ ꯁꯤꯗ ꯌꯣꯟꯅꯕ ꯑꯗꯨꯒ ꯑ ꯑꯈꯣꯏꯅ ꯁꯤꯗ ꯂꯣꯏꯅꯗ꯭ꯔꯤꯁꯤ ꯀꯔꯤꯝ ꯅꯠꯇꯦꯕ ꯆꯥꯎꯕ ꯃꯣꯏꯗꯤ ꯌꯥꯝꯅ ꯇꯞꯄꯦꯕ꯫
ꯑꯣ
ꯑꯃꯣꯝ ꯅꯥ ꯀꯩꯅ ꯈꯔ ꯊꯨꯏ ꯑꯗꯨꯅ ꯍꯥꯏꯗꯤ ꯃꯤꯡꯈꯩꯁꯤꯁꯨ ꯇꯧꯅꯔꯤꯁꯦ ꯌꯨꯝꯗ ꯍꯥꯏꯗꯤ ꯌꯦꯟꯃꯛ ꯌꯦꯟꯒꯨꯝꯕ ꯀꯩꯒꯨꯝꯕ ꯑꯣꯏꯇꯥꯔꯗꯤ ꯆꯥꯅꯕ ꯂꯣꯏꯅꯕꯁꯨ ꯌꯥꯏ꯫ ꯑꯗꯣ ꯑꯣꯛꯁꯤ ꯆꯥꯅꯕꯗꯤ ꯆꯥꯅꯕꯅꯦ ꯑꯗꯨ ꯑꯌꯥꯝꯕꯟꯗꯤ ꯁꯤ ꯌꯣꯟꯅꯕꯅꯤꯗꯅ꯫
ꯑꯥ
ꯌꯨꯝ ꯑ ꯀꯩꯅꯣ ꯏꯃꯨꯡ ꯃꯤ ꯃꯔꯤ ꯃꯉꯥ ꯂꯩ
ꯑꯗꯨꯅ ꯃꯣꯏꯅ ꯀꯩꯅꯣ ꯇꯧꯀꯥꯟꯗꯗꯤ ꯐꯖꯅ ꯁꯦꯝꯗꯣꯛ ꯈꯣꯠꯇꯣꯛꯑꯒ ꯇꯧꯔꯒ ꯂꯣꯏꯅꯕꯅꯦ ꯑꯗꯣ꯫ ꯑꯗꯒꯤ ꯑꯃꯝ ꯑ ꯑꯣꯛꯁꯤ ꯀꯨꯏ ꯌꯥꯝ ꯀꯨꯏꯕ ꯍꯥꯏꯁꯤ ꯊꯥ ꯇꯔꯨꯛ ꯁꯨꯃꯥꯏꯟ ꯑꯣꯏꯗꯣꯢꯅꯦ ꯃꯣꯏ ꯌꯣꯟꯕ ꯃꯇꯝꯗꫭ
ꯃꯥꯏꯅ ꯇꯧꯕ ꯑꯣꯏꯔꯦ꯫
ꯑꯗꯨꯃꯥꯏꯅ ꯇꯧꯕ ꯑꫭꯏꯔ° ꯍ° ꯈꯪꯁꯤꯟꯅꯗ ꯁꯥꯕ ꯅꯨꯡꯉꯥꯏ ꯅꯨꯃꯤꯠ ꯇꯥꯕꯧ ꯅꯪꯅ ꯑꯣꯛ ꯃꯆꯤꯟꯋꯥꯛꯀꯥ ꯁꯟ ꯃꯆꯤꯟꯋꯥꯛꯀꯥ ꯊꯥꯛꯑꯝꯃꯒꯥ ꯅꫭꯅꯥ ꯈꫭꯁꯤꯟꯅꯗꯥ ꯁꯥꯔꯤꯅꯤꯅ°
ꯑꯁ ꯑꯩꯗꯤ ꯇꯧꯗꯦ ꯑꯗꯨꯝꯕꯒ ꯇꯧꯗꯦ ꯑꯩꯈꯣꯏꯗꯤ
ꯈꯪꯖꯔꯩ ꯏꯕꯨꯡꯉꫭ ꯍꯣꯏ ꯅꯣꯏꯕꯨꯗꯤ ꯄꯩꯁꯥ ꯄꯥꯏꯕ ꯗꯤ ꯁꯤ ꯕꯤ ꯂꯣꯏꯕ ꯀꯩꯅꯣ ꯂꯣꯏꯕ ꯑꯗꯨ ꯑꯣꯏꯔꯕꯅꯤꯅ ꯀꯩꯅꯣ ꯇꯧꯔꯃꯣꯏ ꯑꯗꯣ
ꯅꯪ ꯅꯪ ꯐꯣꯟꯗꯤ ꯊꯝꯃꯒꯦꯔꯣ ꯋꯥꯖꯦ ꯁꯨꯝ ꯋꯥꯀꯥꯏ ꯉꯥꯡꯉꯦ